ꯍꯜꯂꯣ
ꯇꯔꯕꯥ
ꯃꯄꯥꯥꯟ ꯊꯣꯛꯔ ꯈꯔ ꯐꯪ ꯃꯥꯜꯂꯦ
ꯃꯄꯥꯟ ꯊꯣꯛꯔꯛꯑꯕ ꯑꯃ ꯉꯁꯥꯏ ꯏꯃꯨꯡ ꯂꯩꯔꯤꯔ
ꯑꯗꯨ ꯅꯦꯠꯋꯥꯛꯁꯦ ꯐꯨꯜ ꯀꯥꯏꯑꯦꯕ
ꯑꯣ ꯑꯗꯨꯅꯦ ꯇꯥꯏꯝ ꯃꯣꯏꯒꯤ ꯇꯥꯏꯝꯗꯣ ꯎꯝ ꯅꯋꯥꯛꯇꯣꯔꯤꯕ ꯖꯒꯥꯗꯣ ꯑꯗꯨꯅꯅꯦ
ꯎꯝ ꯑꯩ ꯏꯃꯨꯡ ꯑꯩ ꯀꯥꯁꯦ ꯅꯦꯠꯋꯥꯛ ꯈꯔ ꯋꯥꯕꯖꯥꯠꯅꯤ
ꯑꯗꯨꯏ ꯅꯪ ꯋꯥꯔꯤꯗꯣ ꯀꯃꯥꯏꯅ ꯇꯧꯔꯤꯕ
ꯑꯔꯦꯗꯤꯦꯊ ꯇꯔ ꯇꯔꯅ ꯀꯌꯥ ꯄꯨꯊꯂꯣꯒ ꯍꯦ ꯀꯨꯀꯔꯁꯦ ꯣꯛ ꯂꯥꯛ ꯎꯞꯄꯅꯤꯃꯤ ꯆꯥꯛꯁꯦ ꯑꯗꯨ ꯎꯞꯄꯦꯗꯅ ꯀꯨꯀꯔꯁꯦ ꯎꯞꯄꯒ ꯀꯨꯀꯔꯁꯤ ꯄꯨꯈꯠꯂꯛꯄꯗ ꯀꯨꯀꯔꯁꯤ ꯀꯨꯀꯔꯁꯤꯗꯪ ꯌꯥꯎꯔꯕ ꯆꯥꯛꯁꯤ ꯐꯖꯅ ꯎ ꯀꯨꯞꯄꯒ ꯀꯨꯀꯔꯒꯤ ꯁꯦꯞꯇꯣ ꯑꯗꯨꯗ ꯂꯩꯔꯕ ꯑꯗꯩꯗꯤ ꯑꯗꯩꯗꯤ ꯔꯕꯤ ꯀꯥꯏꯃꯦ ꯍꯦꯒ ꯉꯥꯡꯕ ꯁꯦꯡꯕ ꯁꯥꯟꯅꯕ ꯏ ꯃꯣꯟ ꯁꯦꯡꯉꯗꯤ ꯀꯩꯝꯇꯧ ꯄꯣꯠꯇꯦꯔꯅꯦ ꯕꯕꯥꯁꯦ ꯌꯥꯔꯦ ꯑꯩꯈꯣꯏ ꯇꯧꯔꯒꯦ ꯁꯤ ꯐꯤꯕꯝꯁꯤ ꯌꯧꯔꯗꯕꯅ ꯕꯕꯥꯅ ꯆꯥꯛ ꯊꯤꯔꯛ ꯑꯩꯈꯣꯏ ꯆꯥꯈꯤꯗ꯭ꯔꯅꯅꯦ ꯃꯊꯛ ꯊꯪꯕꯈꯩ ꯐꯣꯏꯒꯠ ꯌꯦ ꯑꯗꯨ ꯂꯧꯊꯣꯛꯑ ꯑꯗꯨꯃꯥꯏ ꯆꯥꯈꯤ
ꯑꯣꯜꯕ ꯑꯩꯗꯤꯉꯗ ꯑꯗꯨ꯭ꯔ ꯔꯥꯏꯁ ꯀꯨꯀꯗ ꯎꯝ
ꯍꯥꯔ ꯍꯔꯣ
ꯔꯥꯏꯁ ꯀꯨꯀꯔꯗꯅꯦ ꯊꯣꯡꯕ ꯇꯥꯛꯁꯦ ꯑꯩꯈꯣꯏꯗꯤ ꯑꯩꯗꯤ ꯊꯣꯡꯕ ꯍꯩꯇꯦ ꯅꯠꯇꯦꯕ ꯑꯁꯨ ꯀꯨꯀꯔꯗ ꯊꯣꯡꯕꯁꯦ ꯈꯔ ꯑꯃꯅ ꯑꯃꯨꯛ ꯄꯦꯠꯀꯅꯤ ꯈꯔ ꯑꯃꯅ ꯑꯃꯨꯛ ꯀꯟꯒꯅꯤ
ꯎꯝ
ꯇꯥꯗꯦ ꯍꯥꯏꯕ ꯑꯗꯨꯅ ꯑꯩꯈꯣꯏ ꯑꯩ ꯆꯐꯨ ꯊꯣꯡꯉꯦ ꯑꯩꯈꯣꯏ ꯍꯧꯖꯤꯛ ꯊꯣꯡꯉꯤꯁꯦ ꯑꯩ ꯆꯐꯨꯁꯦ ꯊꯣꯡꯉꯤꯦꯕ
ꯎꯝ ꯐꯪꯗꯦ ꯍꯥꯏꯗꯤ ꯀꯨ ꯔꯥꯁ ꯀꯨꯒꯔꯗ ꯊꯣꯡꯅꯦꯅ ꯍꯥꯎꯋꯣꯏ ꯀꯨꯀꯔꯗ ꯊꯣꯡꯕ ꯆꯥꯛꯁꯦ ꯑꯩ ꯆꯥꯕ ꯍꯩꯅꯗ꯭ꯔꯦꯕ ꯍꯧꯖꯤꯛꯀ
ꯑꯗꯨꯏ ꯃꯇꯨꯡꯗꯒꯤꯗꯤ ꯅꯣꯏ ꯄꯥꯕꯨꯡꯗꯤ ꯆꯥꯛ ꯊꯣꯡꯉꯝꯃꯔꯣꯏꯅꯦ
ꯑꯦ ꯊꯣꯡꯗ꯭ꯔꯥ ꯑꯔꯕꯤꯒꯥꯏꯕꯥꯅꯤ ꯑꯃꯅ ꯁꯉ ꯁꯦꯡꯉꯒꯅ ꯁꯦꯡꯉꯦ ꯄꯨꯂꯞ ꯁꯦꯡꯗ꯭ꯔꯁꯨꯅꯦ ꯕꯕꯥ ꯏꯃꯣꯟ ꯁꯦꯡꯉꯁꯤ ꯀꯩꯁꯨ ꯀꯥꯏꯗꯦ ꯎꯝ ꯕꯕꯥ ꯌꯥꯅꯤꯡꯕ꯭ꯔꯥ ꯑꯩꯈꯣꯏ ꯑꯗꯨꯝ ꯊꯣꯡꯒꯦ ꯍꯥꯏ ꯑꯩ ꯏꯄꯥ ꯀꯔꯤꯝ ꯀꯥꯏꯗꯤ ꯊꯣꯡꯉꯅ ꯏꯔꯨꯁꯤꯠ ꯁꯤꯠ ꯑꯗꯨꯝ ꯂꯨꯊꯣꯛꯑꯒ ꯊꯣꯡꯉꯦ ꯑꯗꯨ ꯇꯧ ꯂꯩ ꯌꯥꯕ ꯅꯠꯇꯦ ꯍꯥꯏꯕ ꯑꯗꯨ ꯅꯨꯃꯤꯠꯇꯨꯗꯩ ꯔꯦꯕꯤꯒ ꯏꯕꯥꯅꯤꯅꯦ ꯎꯝ ꯑꯗꯨꯃꯥꯏꯅ ꯊꯣꯡꯉꯦ
ꯍꯧꯖꯤꯛꯇꯤ ꯑꯅꯦ ꯃꯣꯆꯥ ꯂꯥꯛꯑ ꯑꯗꯨꯝ ꯊꯣꯡꯉꯦ
ꯍꯥꯥ
ꯃꯣꯁꯥꯥꯟ ꯑꯗꯨꯝ
ꯍꯣꯏ ꯃꯣꯏ ꯂꯩꯔꯒꯕꯨꯗꯤ ꯎꯝ ꯃꯣꯏ ꯂꯩꯔꯒꯕꯨ ꯕꯨꯗꯤ ꯃꯣꯏꯅ ꯊꯣꯡꯕꯤꯅꯕ ꯂꯩꯔꯗꯤ ꯑꯩꯈꯣꯏ ꯊꯣꯡꯗꯦꯗ ꯁꯨꯝ ꯇꯉꯥꯏ ꯐꯗꯅ ꯂꯩꯇꯕ ꯈꯣꯠꯄ ꯊꯣꯛ ꯇꯥꯔꯒꯗꯤ ꯀꯩꯗꯧꯔꯦ ꯍꯥꯏꯅꯣ ꯏꯃꯣꯟ ꯁꯦꯡꯉ ꯂꯣꯏꯔꯦꯅ ꯑꯗꯨꯃꯥꯏꯅ ꯑꯗꯨꯝ ꯊꯣꯡꯉꯦꯕ ꯍꯥꯏꯗꯤ ꯏꯔꯨ ꯑꯗꯨꯝ ꯅꯨꯡꯇꯤꯒꯤ ꯏꯔꯨ ꯂꯨꯔꯤꯅꯤ ꯑꯗꯒꯤ ꯊꯥꯏꯅꯗꯤ ꯍꯥꯏꯕ ꯋꯥꯅꯤ ꯄꯦꯠ ꯅꯨꯡꯊꯣꯛꯄꯣꯠꯇꯦ ꯅꯠꯇ꯭ꯔꯥ ꯑ ꯑꯗꯨ ꯑꯃ ꯊꯣꯛꯄꯣꯟꯗꯤꯦ ꯑꯗꯨꯅ ꯅꯨꯡꯉꯥꯏꯇꯦ ꯍꯥꯏꯕ ꯍꯧꯖꯤꯛ ꯍꯧꯖꯤꯛꯇꯤ ꯄꯦꯠ ꯊꯦ ꯅꯨꯡꯉꯥꯏꯕ ꯍꯧꯖꯤꯛꯇꯤ ꯐ꯭ꯔꯤꯅꯤꯅ ꯀꯩꯁꯨ ꯀꯥꯏꯗꯦ ꯈꯜꯂꯦꯕ ꯑꯃꯔꯣꯝꯗ ꯁꯥꯏꯟꯇꯤꯐꯤꯛꯇ ꯅꯩꯅꯧ ꯀꯩꯁꯨ ꯀꯥꯏꯕ ꯅꯠꯇꯦ ꯍꯥꯏꯕ
ꯑꯁ ꯑꯩꯈꯣꯏꯗꯤꯅꯦ ꯔꯥꯏꯁ ꯀꯨꯀꯔꯗ ꯊꯣꯡꯕ ꯆꯥꯛꯁꯦ ꯕꯥꯅꯅꯦ ꯆꯥꯛꯁꯨꯀꯣ ꯊꯣꯡꯗꯦ ꯊꯣꯡꯗꯦ ꯊꯣꯡꯗꯦꯅ ꯉꯥꯡꯕ ꯉꯥꯡꯕꯩ ꯃꯤꯗꯤ ꯔꯥꯏꯁ ꯀꯨꯀꯔ ꯊꯣꯡꯉꯦ ꯅꯣꯏ ꯒ꯭ꯌꯥꯁ ꯃꯥꯡꯍꯜꯂꯤ ꯒ꯭ꯌꯥ ꯆꯤꯡꯒꯜꯂꯤ ꯃꯔꯛ ꯑꯃ ꯒ꯭ꯌꯥ ꯇꯥꯡꯉꯦꯅ ꯀꯩꯅ ꯇꯧꯅꯕꯩꯗꯨꯗ ꯊꯣꯡꯉ ꯊꯣꯡꯉꯁ ꯊꯣꯡꯉꯁꯅꯦ ꯂꯁꯨꯀꯁꯨ ꯑꯍꯨꯝꯍꯩ ꯂꯩꯌꯦꯕ ꯑꯩꯈꯣꯏꯒꯤ ꯑꯗꯨꯗ ꯀꯃꯥꯏꯅ ꯇꯧꯒꯦꯗ ꯊꯣꯡꯉꯦ ꯑꯆꯧꯕ ꯃꯆꯥꯒ ꯃꯊꯪ ꯃꯊꯪ ꯅꯥꯏꯅ ꯊꯝꯅꯤꯡꯉꯤ ꯀꯣꯕꯤ ꯑꯃ ꯊꯣꯡꯉꯥꯏꯗꯅ ꯊꯣꯡꯉꯀꯥꯟꯗ ꯆꯥꯛꯁꯤꯛ ꯁꯨꯡꯌꯥ ꯌꯥꯗ꯭ꯔꯕ ꯑꯃꯨꯛꯅ ꯆꯄꯦꯠ ꯑꯃꯨꯛꯅ ꯄꯟ ꯍꯥꯏꯗꯤ ꯏꯪꯉꯤꯉꯩꯗ ꯏꯁꯤꯡ ꯈꯪꯗꯦ ꯆꯥꯛꯇꯣ ꯆꯦꯡꯗꯨꯅꯔ ꯀꯔꯤꯅꯣ ꯐꯧꯗꯨꯅ ꯅꯧꯔꯤꯉꯩꯗ ꯇꯧꯔꯤꯉꯩ ꯒ꯭ꯌꯥꯟ ꯃꯩꯇꯥ ꯇꯥꯗ꯭ꯔꯦꯕ ꯑꯗꯨꯗꯨꯗ ꯀꯃꯥꯏꯅ ꯇꯧꯒꯦꯗ ꯑꯩꯈꯣꯏꯕꯥꯁꯦ ꯆꯥ ꯌꯥꯗꯕꯖꯥꯏꯅ ꯑꯁ ꯏꯕꯦꯝꯃꯅꯣꯏ ꯆꯥꯛꯁꯦ ꯌꯥꯗ꯭ꯔꯦꯗꯁ ꯏꯕꯦꯝꯃꯅꯣꯏ ꯆꯥꯛꯁꯦ ꯌꯥꯗ꯭ꯔꯦꯗ ꯇꯣꯛꯑꯗ ꯆꯐꯨꯗ ꯑꯗꯨꯝ ꯊꯣꯛꯎ ꯍꯪꯒꯣ ꯍꯥꯏꯔꯦꯅꯦ ꯑꯗꯩꯗꯤ ꯆꯐꯨꯗ ꯊꯣꯡꯉꯦ ꯍꯧꯖꯤꯛ ꯑꯩꯈꯣꯏ ꯆꯐꯨꯗ ꯑꯗꯨꯝ ꯊꯣꯡꯉꯦꯕ ꯑꯩꯈꯣꯏꯒꯤ
ꯎꯝ ꯎꯝ ꯑꯗꯨꯗꯤ ꯍꯥꯎꯕꯅꯤ ꯑꯍꯩꯕꯤꯗꯨꯣ ꯁꯤꯜꯚꯔꯒꯤ ꯑꯍꯩꯕꯤꯗꯣ
ꯑꯥ ꯑꯥ ꯑꯥ ꯃꯈꯀꯨꯝ ꯈꯨꯕꯤꯖꯃꯅ ꯃꯈꯨꯝ ꯎꯇ꯭ꯔꯣꯛ ꯄꯥꯜꯂꯒ ꯇꯣꯠ ꯑꯥꯎꯠ ꯇꯧꯕꯤꯗꯣ ꯑꯗꯨ ꯊꯥꯅꯅꯦ ꯅꯣꯏ ꯅꯪꯒꯤ ꯂꯩꯕ꯭ꯔꯥ
ꯑꯊꯥꯞꯐꯝ ꯑꯃ ꯂꯩ ꯑꯩꯁꯨꯗꯗꯥꯅ ꯁꯥꯍꯜꯂꯤ
ꯑꯦ ꯀꯌꯥꯝ ꯆꯥꯎ ꯀꯦꯖꯤ ꯀꯌꯥꯃꯨꯛ ꯆꯟꯕꯗ
ꯌꯥꯋꯦ ꯏꯁ ꯀꯦꯖꯤ ꯀꯦꯖꯤ ꯃꯉꯥ ꯑꯃꯨꯛꯀ ꯆꯅꯤ
ꯑꯨꯃꯥꯏꯅ ꯔꯥꯏꯀꯨꯒ
ꯍꯦ ꯀꯦꯖꯤ ꯃꯉꯥꯗꯤ ꯆꯠꯂꯣꯏ ꯎꯝ ꯀꯦꯖꯤ ꯑꯧ ꯄꯨꯝꯒꯤ ꯆꯥꯡ ꯂꯤꯇꯔ ꯇꯥꯖꯔꯃꯨꯛꯀꯤ ꯆꯥꯡꯅꯦꯕ
ꯏꯁ ꯌꯥꯝꯃꯤꯍꯦ ꯑꯗꯨꯗꯤ ꯅꯪꯁꯨ ꯆꯥꯎꯋ ꯀꯩꯅꯣ
ꯎꯝ ꯆꯥꯎꯏ
ꯑꯗꯨꯗꯤ ꯃꯤ ꯕꯟꯗ꯭ꯔꯥ ꯆꯥꯛ ꯆꯥꯅꯕꯒ ꯇꯧꯔꯀꯥꯟꯗ ꯑꯗꯨꯗ ꯊꯣꯡꯕꯁꯦꯀꯣ ꯅꯪꯒꯤ ꯔꯥꯏꯁ ꯀꯨꯀꯔ ꯅ ꯊꯣꯡꯕꯗꯨꯗꯒꯤ ꯊꯣꯡꯈ꯭ꯔꯖꯥꯠꯅꯤ ꯄꯟꯁ ꯅꯪ ꯑꯃꯨꯛ ꯊꯣꯡꯗ꯭ꯔꯤꯕꯗꯨꯗ
ꯍꯣꯡꯗ꯭ꯔꯤꯌꯦ ꯑꯗꯨ ꯃꯥ ꯏꯟꯖꯥꯡ ꯏꯟꯁꯥꯡ ꯑꯣꯛꯀꯨꯝꯕ ꯑꯣꯛꯀꯨꯝꯕ ꯊꯣꯡꯕ
ꯊꯨꯅ ꯃꯨꯟꯕꯅꯤ ꯔꯥꯏꯁ ꯀꯨꯀꯔꯗꯅꯦ ꯑꯩꯈꯣꯏꯁꯤꯅꯦ ꯔꯥꯏꯁ ꯀꯨꯀꯔꯗꯨꯣ ꯄꯨꯡꯈꯥꯏ ꯑꯃ ꯍꯦꯟꯟꯅ ꯆꯪꯉꯦꯕꯅꯤꯅ ꯆꯥꯛ ꯊꯣꯡꯕ ꯆꯛꯄꯗꯨꯗꯅꯦ ꯑꯗꯨꯗ ꯃꯤꯅꯤꯠ ꯇꯔꯥꯃꯉꯥꯗ ꯃꯨ ꯀꯊꯨꯈ꯭ꯔꯖꯥꯠꯅꯤꯀꯣ ꯉꯁꯥꯏꯒꯤ ꯃꯥꯒꯤ ꯊꯥꯔꯕꯅꯤꯅꯅꯦ ꯑꯥ ꯁꯧꯈꯤꯕꯗꯅꯦ ꯉꯁꯥꯏꯒꯤ ꯃꯉꯣꯟꯗ ꯍꯤꯠꯇꯣ ꯆꯨꯞꯁꯜꯂꯒ ꯂꯩꯍꯧꯕ ꯃꯩꯁꯥꯗꯨꯅꯅꯦ ꯆꯥꯛ ꯆꯠꯊꯣꯛ ꯌꯥꯔꯝꯃꯒꯅꯦ ꯑꯩꯅ ꯁꯣꯗ ꯍꯤꯟꯖꯥꯡ ꯁꯦꯝꯃꯤꯉꯥꯏꯗꯅ ꯃꯤꯃꯤꯠ ꯃꯉꯥꯐꯥꯎ ꯇꯔꯥ ꯐꯥꯗꯦꯕꯃꯊꯨꯑꯖꯥꯠꯅꯤ ꯑꯗꯨ ꯁꯤꯅ ꯐꯔꯦꯅꯅꯦ ꯑꯩ ꯔꯥꯏꯁ ꯀꯨꯀꯔꯁꯨ ꯆꯣꯡ ꯊꯣꯡꯗ꯭ꯔꯦꯕ ꯍꯥꯎꯖꯥꯎꯗꯦ ꯑꯗꯨꯒꯅꯦ ꯑꯩ ꯊꯣꯡꯉꯁꯨ ꯃꯗꯨ ꯌꯥꯝ ꯈꯨꯠꯂꯣꯏꯗꯦꯕ ꯌꯥꯝ ꯀꯩꯅꯣ ꯊꯣꯡꯕ ꯆꯥꯡꯁꯦ ꯑꯗꯣ ꯑꯩꯈꯣꯏ ꯑꯩꯈꯣꯏ ꯃꯥꯁꯨ ꯆꯥꯎ ꯌꯥꯗꯦꯕ ꯍꯥꯎ ꯐꯠꯇꯦꯅ ꯈꯪꯕ꯭ꯔꯦ ꯑꯗꯨꯒ ꯑꯗꯨꯃꯥꯏꯅ ꯊꯣꯡꯉꯒꯅꯦ ꯑꯗꯨꯒꯤ ꯆ ꯆꯐꯨꯗꯣ ꯑꯩꯈꯣꯏ ꯆꯨꯝꯅꯒꯤ ꯆꯐꯨꯗꯨꯁꯨ ꯂꯩꯌꯦꯕꯀꯣ ꯒꯤ ꯑꯍꯩꯕꯤꯗꯣ ꯑꯩꯈꯣꯏ ꯕꯥꯅ ꯍꯩꯍꯟꯕꯅꯦꯕ ꯑꯩ ꯍꯌꯦꯡ ꯑꯃꯨꯛ ꯀꯄꯗ ꯑꯗꯨꯝꯕ ꯀꯃꯥꯗ ꯑ ꯀꯩꯅꯣꯗ ꯆꯐꯨ ꯌꯥꯟꯁꯤꯜꯂꯣꯑꯣ ꯑꯗꯨꯝꯕ ꯑꯣꯏꯟꯁꯤꯜꯂꯛꯑꯣ ꯍꯥꯏꯒꯗꯧꯔ ꯀꯩꯅꯣ ꯋꯥꯔꯤꯗꯣ
ꯎꯝ ꯍꯥꯎꯗ ꯍꯥꯎꯑꯣꯅꯦ ꯍꯦꯛ ꯊꯥꯏꯅꯗꯤ ꯃꯤ ꯑꯗꯨꯃꯅ ꯆꯐꯨꯒꯅ ꯇꯧꯅꯔꯤ
ꯇ꯭ꯔꯤꯉꯩꯗꯝ ꯔꯨꯉꯂꯦꯗꯣ
ꯎꯝ
ꯑꯗꯨꯗꯨ ꯍꯥꯎꯋꯦꯍꯦ ꯑꯩꯗꯤ ꯑꯩꯗꯤ ꯑꯗꯨꯗꯅ ꯊꯥꯎꯅꯤ ꯆꯥꯛꯀꯁꯦ ꯏꯨꯏ ꯏꯨꯏ ꯂꯥꯎꯔꯒꯅꯦ ꯑꯁ ꯈꯪꯗꯦ ꯑꯩ ꯆꯥꯛ ꯄꯦꯠꯄꯁꯦ ꯀꯩ ꯍꯩꯅꯗꯦꯕ ꯑꯩꯈꯣꯏꯒꯤ ꯏꯃꯨꯡꯁꯤꯅꯅꯦ ꯑꯩꯈꯣꯏ ꯕꯕꯥꯅ ꯄꯦꯠꯄ ꯄꯥꯝꯅꯤ ꯁꯃꯒꯅ ꯑꯍꯟ ꯑꯣꯏꯨꯔꯔꯕꯅꯤꯅ ꯑꯩꯈꯣꯏꯅ ꯑꯩꯈꯣꯏ ꯏꯇꯩ ꯍꯗꯤ ꯀꯟꯅꯤ ꯆꯥꯕ ꯄꯥꯝꯃꯤꯁꯦ ꯃꯣꯏꯅ ꯀꯔꯤ ꯍꯥꯏꯕꯅꯤ ꯀꯜꯂꯒ ꯆꯥꯕꯗ ꯍꯥꯎꯖꯕꯤ
ꯆꯥꯛꯀꯤ ꯃꯤ ꯆꯥꯛꯀꯤ ꯑꯃ ꯂꯩꯕ ꯑꯩꯈꯣꯏꯒꯤ ꯀꯟꯕꯁꯨ ꯅꯠꯇꯕ ꯄꯦꯞꯁꯨ ꯅꯠꯇꯕ ꯃꯥꯒꯤ ꯆꯥꯛꯀꯤ ꯎꯏ ꯎꯏ ꯂꯥꯎꯕꯒꯤ ꯛꯆꯥꯡ ꯑꯃ ꯆꯥꯕ ꯃꯇꯝꯗ ꯌꯥꯝꯅ ꯍꯥꯎꯕ ꯑꯃ
ꯊꯣꯡꯕ ꯍꯩꯕ ꯑꯃ ꯆꯪꯉꯤꯗꯅ ꯃꯑꯣꯡ ꯃꯔꯤꯡ ꯇꯥꯅ ꯆꯥꯛ ꯆꯥꯛꯁꯤ ꯃꯇꯩ ꯃꯑꯣꯡ ꯃꯥꯟꯗꯅ ꯆꯦꯡ ꯆꯪꯉꯕ ꯀꯟꯕ ꯊꯣꯠꯄꯁꯦ ꯕꯦꯠꯅ ꯃꯌꯥꯝ ꯂꯩꯕꯅꯤꯀꯣ ꯍꯔꯦꯛ ꯍꯥꯏꯁꯩ ꯃꯥꯒꯤ ꯗꯥꯎꯗꯥꯎ ꯅꯨꯃꯤꯀꯤꯀꯣ ꯁꯣꯏꯣꯏ ꯑꯗꯨ ꯂꯩꯕꯗꯤ ꯑꯩꯈꯣꯏꯒꯤ ꯍꯟꯗꯥꯒꯤ ꯃꯇꯨꯡ ꯏꯟꯅ ꯅꯍꯥꯟꯒꯩ ꯁꯨꯝꯊꯣꯡꯉꯕꯅꯤꯅ ꯑꯩꯗꯤ ꯁꯨꯃꯥꯏꯅ ꯆꯥꯡ ꯑꯃ ꯈꯪꯉꯦ ꯍꯥꯏꯒ ꯆꯦꯡ ꯑꯃ ꯑꯣꯟꯕꯗꯅꯦ ꯆꯥꯛꯀꯤ ꯀꯟꯗꯤꯁꯟꯁꯦ ꯑꯣꯜꯂꯦꯕ ꯈꯪꯕ꯭ꯔꯥ ꯍꯟꯇꯛ ꯃꯔꯛ ꯑꯃ ꯑꯩꯈꯣꯏ ꯆꯦꯡꯁꯦ ꯑꯅꯧꯕ ꯆꯥꯕꯗꯅꯦ ꯊꯤ ꯐꯥꯏꯗꯗꯅ ꯂꯦꯄꯜ ꯆꯅꯕꯨꯅꯈꯣꯏ ꯏꯃꯨꯡ ꯇꯨꯔꯥ ꯇꯨꯀꯩ ꯍꯥꯏꯇꯗꯅ ꯍꯦꯛꯇꯅꯦ ꯆꯤꯡ ꯆꯥ ꯌꯥꯗꯗꯅꯅꯦ ꯆꯤꯡꯌꯦꯟ ꯋꯥꯠꯂ ꯆꯥꯏꯅꯤ ꯈꯪꯉꯕ꯭ꯔꯥ
ꯎꯝ ꯆꯥꯛ ꯍꯥꯏꯕ꯭ꯔꯤꯠ ꯂꯣꯏ ꯅꯣꯏ ꯆꯥꯛꯇꯣ
ꯑꯩꯈꯣꯏꯒꯤꯁꯦ ꯑꯩꯈꯣꯏꯒꯤꯁꯦ ꯑꯩꯈꯣꯏꯅ ꯎꯕ ꯅꯠꯇ꯭ꯔꯦꯕ ꯐꯧꯖꯦ ꯑꯩꯈꯣꯏ ꯏꯕꯨ ꯑꯣꯏꯅ ꯎꯕꯅꯦꯕ ꯑꯗꯣ ꯃꯣꯏꯗꯤ ꯀꯔꯤ ꯊꯥꯏꯅꯣ ꯈꯪꯗ꯭ꯔꯦꯕ ꯐꯧꯁꯦ ꯃꯌꯥꯝ
ꯂꯤꯔꯛꯑꯀꯥꯟꯗꯗꯤ ꯍꯦ ꯁꯨꯄꯔ ꯅꯣꯏꯁꯦ ꯆꯥꯛꯇꯨ ꯈ꯭ꯔꯔꯪꯗꯪ ꯂꯥꯎꯋꯦ ꯍꯥꯏꯔꯕ
ꯈꯪꯒꯪ ꯅꯥꯎꯕ ꯅꯠꯇꯦꯅꯦ ꯃꯍꯤ ꯈꯔ ꯁꯧꯍꯜꯂꯛꯄꯕꯨꯗꯤ ꯑꯗꯨꯝ ꯄꯦꯠꯄꯖꯥꯏꯗ ꯑꯩꯈꯣꯏꯅ ꯍꯩꯇꯕꯒꯤ ꯑꯣꯏꯕꯖꯥꯟꯗ ꯑꯩ ꯉꯁꯤ ꯊꯣꯡꯉꯤꯗꯣ ꯑꯗꯨꯝ ꯈꯔ ꯁꯧꯍꯜꯂꯦꯕ ꯑꯩꯅ ꯈꯔ ꯁꯧꯍꯜꯂꯒ ꯑꯉꯥꯡ ꯑꯄꯤꯛ ꯀꯄꯗꯣ ꯑꯩꯈꯣꯏꯁꯦ ꯃꯆꯥꯗꯣ ꯃꯥꯗꯤ ꯆꯥꯛꯇꯣ ꯑ ꯀꯟꯕꯗꯨꯣ ꯆꯥꯕ ꯀꯌꯥ ꯍꯩꯇꯦꯑꯕ
ꯎꯝ
ꯊꯣꯠꯂꯝꯟꯕꯅꯤꯅ ꯑꯗꯨꯃꯥꯏꯅ ꯆꯐꯨꯗꯣ ꯊꯣꯠꯍꯜꯂꯒ ꯑꯗꯨꯝ ꯀꯩꯅꯣ ꯇꯧꯕꯤꯕ ꯍꯥꯏꯇꯥꯔꯦꯅꯦ ꯈ ꯄꯦꯠꯍꯜꯂꯦꯕ ꯊꯣꯛꯍꯟꯟꯕ ꯍꯥꯏꯦ ꯄꯦꯠꯄ ꯅꯠꯇꯕꯦꯠꯅꯕ ꯅꯠꯇꯕ ꯊꯣꯠꯅ ꯆꯦꯡ ꯆꯪꯕ ꯅꯠꯇꯕ ꯎꯝ ꯊꯣꯠꯍꯟꯕ ꯑꯗꯨꯃꯥꯏꯅ ꯊꯣꯡꯉꯦ ꯑꯗꯨꯒ ꯈꯇꯪ ꯍꯦꯛ ꯌꯦꯟꯖꯥꯡ ꯑꯩꯈꯣꯏꯅꯒ ꯉꯥꯒꯨꯝꯕ ꯀꯩꯒꯨꯝꯕ ꯊꯣꯡꯕ ꯑꯍꯥꯎꯕꯒꯨꯝꯕ ꯊꯥꯎ ꯑ ꯃꯇꯧ ꯃꯀꯥꯟꯗꯗꯤ ꯆꯕꯦꯠ ꯆꯄꯦꯠ ꯆꯥꯕꯖꯦ ꯍꯩꯅꯗꯦꯕ ꯆꯥꯛ ꯈꯔ ꯎꯏꯔꯒꯅ ꯆꯥꯕ ꯍꯥꯎꯋꯦꯕ ꯇꯧꯗ꯭ꯔꯅꯦ ꯉꯥ ꯊꯣꯡꯉꯀꯥꯟꯗ ꯍꯥꯏꯗꯤ ꯆꯥꯛ ꯄꯦꯠꯄꯗꯣ ꯑꯩ ꯑꯩꯗꯤꯅꯦ ꯕꯖꯥꯔ ꯃꯆꯤꯟ ꯊꯤ ꯌꯥꯏꯅꯤꯕ ꯎꯁꯣꯛꯀꯤ ꯆꯥꯛ ꯎꯁꯣꯛꯀꯤꯖꯦ ꯆꯥꯛꯅꯤ ꯍꯤꯟꯖꯥꯡꯕꯨꯗꯤ ꯊꯥꯎꯋꯦꯗꯣ ꯃꯣꯏꯗꯤ ꯎꯁꯧꯀꯤ ꯈꯪꯗꯦ ꯆꯥꯛꯀꯧꯕ ꯈꯪꯗꯦ ꯃꯉꯥꯅꯤ ꯆꯥꯛꯀꯧꯕ ꯈꯪꯗꯦ ꯃꯣꯏ ꯆꯥꯛꯁꯤꯡꯁꯦ ꯑꯗꯨꯝ ꯑꯌꯥꯝꯕ ꯌꯦꯡꯝ ꯅꯉꯣꯟꯅ ꯊꯣꯡꯉꯦ ꯑꯗꯨꯝꯇꯣ ꯄꯣꯇꯣ ꯂꯥꯎꯕ꯭ꯔꯥ
ꯂꯥꯎꯕꯅꯤ
ꯑꯗꯨꯒꯤ ꯑꯗꯨꯒꯤ ꯆꯥꯛꯇꯣ ꯃꯣꯏꯒꯤ ꯑꯗꯨꯝ ꯑꯩꯈꯣꯏ ꯋꯥꯍꯣꯏꯗꯤ ꯌꯥꯝ ꯄꯥꯝꯖꯩꯑꯕ ꯑꯗꯨꯃꯥꯏꯅ ꯊꯣꯠꯂꯒ ꯂꯣꯜꯁꯤꯅꯦ ꯌꯨꯝꯗ ꯑꯩꯗꯤ ꯀꯌꯥ ꯍꯩꯅꯗꯕ ꯑꯗ ꯃꯌꯥꯝꯒꯤꯅꯤꯅ ꯀꯟꯕꯗꯗꯤ ꯑꯃꯨꯛ ꯍꯥꯎꯇꯦꯗꯅꯀꯣ ꯑꯗꯨꯗꯨꯒꯤ ꯆꯥꯡꯗꯨ ꯑꯗꯨ ꯃꯣꯏꯅ ꯄꯥꯝꯃꯤꯕ ꯑꯩꯅꯗꯤ ꯑꯩꯈꯣꯏꯒꯤ
ꯅꯪꯖꯤꯇꯥ ꯑꯀꯟꯕ ꯄꯥꯝꯕ ꯃꯤꯅꯤꯅꯦ ꯑꯗꯨꯗꯤ
ꯑꯁ ꯑꯩꯈꯣꯏ ꯏꯃꯨꯡꯗꯅꯦ ꯑꯩꯅꯦ ꯑꯩꯈꯣꯏ ꯏꯇꯩꯅꯦ ꯑꯩꯈꯣꯏ ꯏꯆꯦꯅꯦ ꯑꯩꯈꯣꯏ ꯑꯩꯈꯣꯏꯗꯤ ꯅꯠꯇꯦ ꯑꯩꯈꯣꯏ ꯑꯍꯨꯝꯁꯦ ꯑꯩꯈꯣꯏ ꯑꯍꯨꯝꯁꯤꯅ ꯅꯝꯕꯔ ꯋꯥꯟ ꯆꯥꯛ ꯀꯜꯂꯤꯉꯩ ꯍꯥꯎ ꯍꯧ ꯌꯥ
ꯎꯝ
ꯀꯣꯏꯊꯣꯛꯏꯒ ꯑꯩꯀꯣꯏꯕ ꯑꯩꯈꯣꯏꯕ ꯑꯩꯈꯣꯏ ꯅꯤꯡꯅꯨꯡꯊꯤꯕꯤ ꯃꯣꯏꯅ ꯊꯣꯠꯄ ꯑꯇꯣꯞꯄ
ꯑꯩꯗꯤ ꯌꯥꯝ ꯀꯟꯕꯁꯨꯅꯦ ꯄꯥꯝꯗꯦ
ꯎꯝ
ꯆꯦꯍꯥꯡ ꯑꯝꯗ ꯑꯩꯅ ꯄꯥꯝꯃꯤꯁꯤꯅ ꯑꯍꯥꯎꯕ ꯑꯩꯅ ꯄꯥꯝꯃꯤꯁꯤꯅ
ꯆꯥꯛ ꯑꯃꯁꯨ ꯆꯥꯕ ꯌꯥꯕ ꯆꯥꯅꯤꯄꯜꯁ ꯑꯩꯗꯤ ꯈꯜꯂꯤꯅꯤ ꯅꯨꯣꯡ ꯅꯤꯅꯤ ꯍꯨꯝꯅꯤ ꯂꯩꯔꯒ ꯈꯤꯇꯪ ꯀꯩꯅꯣ ꯇꯧꯔ ꯑꯩ ꯏꯁꯥꯖꯦ ꯅꯨꯡꯉꯥꯏꯇꯕ ꯌꯥꯎꯔꯛꯑꯦꯕ ꯌꯥꯎꯔꯛꯑꯦꯕ ꯁꯤ ꯈꯤꯇꯪ ꯐꯔꯒꯅꯦ ꯍꯥꯏꯗꯤ ꯏ ꯍꯛꯆꯥꯡ ꯅꯨꯡꯉꯥꯏꯇ꯭ꯔꯤꯉꯩꯗꯗꯤ ꯊꯥꯎ ꯊꯨꯝꯉꯨꯔꯣ ꯑꯥ ꯆꯥꯕꯗ ꯅꯨꯡꯉꯥꯏꯇꯕ ꯑꯩꯅ ꯑꯃꯨꯛ ꯑꯗꯨꯒꯤ ꯑꯩꯁꯨꯨꯛ ꯈꯟꯖꯅꯔꯒ ꯅꯉꯣꯟꯗ ꯍꯥꯏꯔꯛꯇ꯭ꯔꯕꯅꯦꯕ ꯈꯟꯗꯤ ꯈꯜꯂꯝꯃꯕꯅꯦꯕ ꯑꯩꯁꯦ
ꯑꯩ ꯃꯁꯤ ꯀꯛꯆꯦꯜꯁꯤ ꯅꯝꯊꯤꯕ ꯑꯃ ꯌꯥꯎꯔꯦ
ꯀꯩꯅꯣ ꯇꯧ ꯀꯦꯔꯣꯁꯤꯟꯗꯣ
ꯀꯩꯁꯂꯤꯨꯝ ꯀꯥꯞꯁꯤꯟꯗꯣꯏꯅꯦ ꯁꯤ ꯐꯤ ꯃꯌꯥꯝ ꯐꯤꯁꯦ ꯂꯣꯏꯅ ꯀꯥꯞꯁꯤꯦꯡꯅꯅꯦ ꯐꯤ ꯈꯨꯗꯤꯡꯒꯤ ꯀꯛꯆꯦꯜ ꯌꯥꯎꯔꯦꯕ ꯑꯩ
ꯏꯁ ꯅꯪ ꯅꯪꯒꯤ ꯎꯄꯨꯗꯨꯗ ꯂꯩꯕ ꯐꯤꯌꯥꯝꯗꯨ ꯌꯥꯝꯃꯝꯃꯅꯤꯗꯣ
ꯃꯈꯥꯁꯤ ꯄꯨꯔꯥ ꯅꯝꯃꯤꯅꯦꯕ ꯃꯈꯥꯁꯤꯗꯤ ꯄꯨꯔꯥ ꯒꯣꯊꯥꯑꯝꯃꯦꯕ
ꯅꯆꯥꯒꯤꯗꯨꯗꯤ ꯀꯗꯥꯏ ꯍꯥꯞꯄꯤ ꯆꯠꯂꯤꯕ ꯎꯄꯨ ꯑꯃ ꯂꯦꯛ ꯆꯥꯔ ꯂꯩꯒꯗ꯭ꯔꯥ ꯅꯆꯥ
ꯏꯁ ꯈꯪꯗꯦ ꯆꯠꯅ ꯆꯅ ꯅꯝꯃꯤꯅꯤ
ꯐꯅꯅꯕꯕꯨ ꯍꯩꯅꯅꯕ ꯄꯥꯜꯂꯤ ꯏꯕꯦꯝꯃ
ꯎꯄꯨꯗꯤ ꯑꯩꯅ ꯅꯪ ꯌꯥꯗ ꯀꯔꯥꯏ ꯐꯥꯏꯖꯨꯞꯇꯒꯤ ꯐꯤ ꯊꯥꯕꯗꯒꯤ
ꯐꯣꯏꯖꯛꯇꯤꯅꯦ ꯖꯃꯨ ꯖꯃꯨꯗꯣ ꯖꯃꯨꯗ ꯑꯗ ꯅ ꯅꯃꯒ ꯂꯣꯏ ꯊꯝꯃꯦꯕ ꯑꯩꯈꯣꯏꯗꯤ ꯑꯌꯥꯝꯕꯅ ꯆꯤꯛꯊꯠꯀꯅꯦꯅ ꯀꯩꯅꯣꯗꯣ ꯅꯪ ꯆꯨꯊꯅꯤ ꯀꯣꯐꯤ ꯅꯪ ꯑꯍꯥꯟ ꯑꯍꯥꯟꯕꯔ ꯂꯥꯟꯃꯤ ꯄꯤꯒꯦ ꯀꯔꯤ ꯀꯥ ꯂꯩ ꯃꯌꯥꯝꯗꯣ
ꯑꯐꯥꯎꯕꯤꯗ ꯀꯥꯡꯈꯟ ꯀꯩꯀꯥ ꯂꯨꯍꯣꯡꯕꯩꯗꯣ ꯁꯤ ꯃꯈꯥꯏꯗ ꯂꯣꯏ ꯍꯥꯞꯄꯤꯅꯦ ꯁꯤ ꯀꯛꯆꯦꯡꯅ ꯌꯣꯝꯃꯦꯕ ꯑꯩ ꯆꯤ ꯊꯠꯂꯝꯕ꯭ꯔꯥ ꯈꯪ ꯄꯣꯟꯇꯦ
ꯈꯔ ꯃꯤꯗꯤ ꯂꯩꯇ꯭ꯔꯣ ꯀꯛꯆꯤꯡꯗꯤ ꯂꯩꯕ
ꯍꯌꯦꯡꯉꯩꯗꯤ ꯂꯩꯇꯦꯌꯦ ꯀꯛꯆꯤꯡꯅꯤ ꯂꯩꯔꯤꯁꯦ
ꯍ ꯀꯃꯥꯏ ꯇꯕꯗꯤ ꯔꯦ
ꯀꯛꯆꯤꯡꯁꯤꯁꯨꯅꯦ ꯀꯩꯅꯣ ꯑꯩꯈꯣꯏꯒꯤ ꯑꯄꯥꯏꯕꯤꯗꯣ ꯃꯁꯥ ꯄꯥꯝꯕꯤꯗꯣ ꯑꯗꯨꯅꯦꯕꯨ ꯂꯩꯔꯤꯁꯦ
ꯑꯣꯏꯌꯥ
ꯆꯥꯎꯕꯣꯏ ꯌꯥꯎꯔꯤꯕꯅꯤ ꯅꯪꯕꯨꯣ
ꯑꯣꯣꯄꯟꯆꯥ ꯑꯩ ꯇꯥꯕ꯭ꯔꯥ ꯑꯩꯁꯦ ꯐꯤ ꯑꯃꯇ ꯍꯣꯡꯗꯣꯛꯀꯦ ꯑꯗꯨ ꯑꯩ ꯂꯣꯏꯔꯒ ꯇꯧꯔꯛꯀꯦ ꯑꯗꯨꯝ ꯇꯧꯔ ꯑꯗꯨꯝ ꯇꯧꯔꯛꯑꯒꯦꯀꯣ ꯍꯣꯏ ꯍꯣꯏ ꯑꯩ ꯐꯤꯝꯇꯣ ꯍꯣꯡꯗꯣꯛꯈꯤꯒꯦꯕ ꯎꯝ ꯊꯝꯃꯣ ꯊꯝꯃꯣ ꯎꯝ